ꯇꯥꯕ꯭ꯔꯣ
ꯍꯜꯂꯣ ꯍꯜꯂꯣ
ꯇꯥꯔꯕꯣ
ꯇꯥꯏꯅ
ꯑꯁ ꯇꯜꯂꯦꯍꯦ ꯑꯩꯗꯤ ꯑꯃ ꯃꯥꯡꯒ꯭ꯔꯦ
ꯃꯥꯡꯈ꯭ꯔꯦ ꯅꯪꯅ ꯁꯣꯏꯔꯒ ꯃꯤꯅ ꯀꯧꯔꯁꯨ ꯈꯨꯝꯗꯦ
ꯑꯩ ꯃꯊꯟꯇ ꯇꯛꯈꯤꯕꯒꯤꯅꯦꯗ
ꯍꯥꯥ
ꯃꯊꯟꯇ ꯀꯛꯈ꯭ꯔꯦꯕ ꯀꯃꯥꯏꯅꯔ ꯈꯪꯗꯦ
ꯅꯪꯅ ꯆꯥꯛ ꯆꯥꯗꯤ
ꯀꯩꯒꯤ
ꯍꯥꯥ
ꯀꯩꯒꯤꯔꯣ ꯉꯥꯏꯍꯛ ꯉꯥꯏꯔꯒ ꯂꯩ
ꯑꯆꯥꯄꯣꯠ ꯆꯥꯕ ꯆꯠꯄ ꯍꯜꯂꯛꯄꯗ ꯉꯥꯏꯔꯤ
ꯎꯝ ꯀꯩ ꯀꯩ ꯑꯆꯥꯄꯣꯠ ꯆꯥꯔꯨꯔꯒꯦ ꯍꯥꯏꯔꯤꯁꯤꯕꯨ
ꯑꯣꯛ ꯃꯔꯤꯟ ꯆꯥꯔꯦ ꯆꯤꯛꯀꯟ ꯁꯃꯣꯁꯥ ꯆꯥꯔꯦ
ꯑꯆꯥꯄꯣꯠ ꯍꯥꯏ ꯑꯣꯛ ꯃꯔꯤꯟ ꯍꯥꯟꯅ ꯄꯜꯂꯛꯑꯦ
ꯑꯗꯨꯁꯨ ꯌꯥꯎꯕꯒꯤꯅꯤꯅ
ꯑꯣ ꯑꯣ ꯍꯣ ꯍꯣ ꯍꯣꯏ ꯍꯣꯏ ꯃꯊꯪꯒꯤ ꯄ꯭ꯂꯤꯖ
ꯁꯃꯣꯁꯥ ꯆꯥꯔꯦ
ꯎꯝ
ꯃ‌ꯦꯀꯔ‌ꯣꯅꯤ ꯆꯥꯔꯦ
ꯎꯝ
ꯑꯗꯨꯅ ꯂꯤꯃꯟꯇꯤ ꯑꯃ ꯐꯖꯅ ꯅꯥꯟꯅꯁꯨ ꯊꯛꯈ꯭ꯔꯦ ꯑꯗꯨꯒ ꯍꯜꯂꯛꯈ꯭ꯔꯦ
ꯎꯝ ꯑꯁ ꯅꯨꯡꯉꯥꯏꯔꯦꯅꯦ ꯑꯗꯨꯗꯤ ꯅꯪꯗꯤ
ꯈꯔ ꯅꯨꯡꯉꯥꯏꯔꯦ
ꯅꯣꯏꯔꯣꯝꯗꯗꯤ ꯃꯩ ꯂꯥꯛꯄ꯭ꯔꯣ
ꯂꯥꯛꯏ
ꯑꯩꯈ‌ꯣꯏꯗꯗꯤ ꯃꯩ ꯃꯨꯠꯈ꯭ꯔꯦ ꯁꯥꯕꯅ ꯂꯣꯏꯔꯦ ꯌꯥ
ꯑꯩ ꯑꯗꯨꯗꯤ ꯑꯩꯅ ꯈꯟꯕꯗ ꯊꯥꯡꯃꯩꯕꯟꯒꯤ ꯃꯤ ꯑꯣꯏꯗꯧ ꯃꯥꯜꯂꯦ ꯅꯪꯁ‌ꯦ
ꯆꯠꯂꯣ ꯑꯗꯥ ꯑꯩꯈ‌ꯣꯏ ꯆꯤꯡꯗꯅ‌ꯦ ꯂꯩꯔꯤꯁ‌ꯦ
ꯑꯁ‌ꯦꯡꯕꯔꯅꯦ
ꯎꯝ
ꯑꯣ ꯊꯥꯡꯃꯩꯕꯟ ꯍꯧꯖꯤꯛ ꯑꯩꯅ ꯉꯥꯡꯅꯕꯗ ꯊꯥꯡꯃꯩ ꯊꯥꯡꯃꯩꯕꯟ‌ ꯑꯥ ꯊꯥꯡꯃꯩꯕꯟꯗꯒꯤ ꯃꯤꯁꯤꯡꯁꯨ ꯂꯥꯏꯛ ꯃꯨꯟꯂꯦ ꯃꯨꯟꯂꯦ ꯍꯥꯏꯕ
ꯎꯝ
ꯑꯗꯨꯒꯤꯅꯦꯗ
ꯑꯩ ꯊꯥꯡꯃꯩꯕꯟ ꯃꯆꯥ ꯈꯪꯗꯦ ꯀꯅꯥꯝꯇꯕꯨ ꯈꯪꯗ‌ꯦ ꯑꯩ
ꯈꯪꯗꯕꯗꯤ ꯐꯔꯦ ꯀꯩꯅꯣ
ꯑꯁ
ꯍꯥ
ꯅꯪꯂ‌ꯣ
ꯎꯝ
ꯑ ꯎꯝ ꯆꯍꯤ ꯀꯌꯥ‌ ꯁꯨꯨꯔꯒꯦ
ꯀꯌꯥ ꯃꯥꯜꯂꯦ
ꯇ꯭ꯋꯦꯟꯇꯤ ꯇ꯭ꯋꯦꯟꯇꯤ ꯋꯥꯟ
ꯏꯁ ꯌꯥꯝ ꯊꯤꯅꯥ ꯍꯦꯜꯂꯤꯕꯣ ꯅꯪ ꯀꯌꯥꯔꯥ
ꯑꯩꯗꯤ ꯇ꯭ꯋꯦꯟꯇꯤ ꯈꯛꯇ ꯉꯥꯏꯔꯤ
ꯊꯤ--ꯅꯥꯎꯁꯅꯤ ꯅꯪ ꯑꯗꯨꯗꯤ
ꯅꯪꯗꯤ
ꯑꯩꯅ ꯆꯍꯤ ꯅꯤꯄꯥꯟ ꯍꯜꯂꯦ ꯅꯪꯉꯣꯟꯗꯒꯤ
ꯅꯤꯄꯥꯟ ꯑꯣꯏ
ꯁꯤ ꯐꯣꯇꯣꯒ ꯍꯥꯏꯔꯗꯤ ꯐꯣꯇꯣꯗꯤ ꯑꯉꯥꯡ ꯑꯉꯥꯡ ꯒ ꯑꯣꯏꯔꯝꯒꯅꯤꯅꯦ
ꯑꯉꯥꯡ ꯅꯠꯇꯦ
ꯎꯝ
ꯀꯨꯏꯗ꯭ꯔꯤ ꯑꯩꯅ ꯏꯝꯐꯥꯜꯗ
ꯅꯪꯒꯦ
ꯊ꯭ꯔꯤ ꯃ ꯊ꯭ꯔꯤ ꯃꯟ ꯊ꯭ꯔꯤ ꯃꯟ ꯨ ꯁꯨꯔꯅꯤ ꯑꯗꯨꯒ ꯑꯃꯨꯛꯀ ꯑꯩ ꯁꯨꯝ ꯀꯛꯈ꯭ꯔꯕ ꯍꯧꯖꯤꯛꯅ
ꯑꯗꯨ ꯑꯣꯏꯔꯗꯤ ꯑꯁ ꯁꯛꯀ ꯆꯍꯤꯗꯤ ꯃꯥꯟꯅꯗ꯭ꯔꯦ
ꯃꯅꯗꯕꯅꯦ
ꯎꯝ
ꯁꯤꯗ ꯃꯤꯅ ꯇ꯭ꯔꯤꯠ ꯇꯧꯕꯤꯕꯅꯦꯕ ꯑꯩꯉꯣꯟꯗ ꯆꯄꯠ ꯆꯥꯕꯤꯕ ꯑꯗꯨꯁꯨ ꯑꯁꯤꯗ ꯌꯥꯎꯕ ꯃꯤꯒꯤ
ꯑꯁ ꯊꯦꯡꯅꯕꯒ ꯐꯪꯒꯦꯅꯦ ꯅꯪꯗꯤ
ꯑ
ꯉꯔꯅꯦ ꯑꯗꯨꯗꯦ
ꯌꯥꯝ ꯅꯣꯡꯅꯤꯡꯕ ꯅꯤꯡꯉꯤ ꯁꯤ ꯅꯨꯃꯤꯠꯇ
ꯎ ꯐꯔꯦ ꯀꯔꯣ ꯑꯗꯨꯃꯥꯏꯅ ꯇꯧꯕꯤꯕ ꯂꯩꯔꯗꯤ
ꯎꯝ ꯑꯩꯈꯣꯏꯒꯤꯗ ꯊꯦꯡꯅꯁꯤ ꯊꯦꯡꯅꯖꯔ ꯑꯦꯝ ꯇꯧꯅꯕ ꯑꯗꯣ ꯉꯁꯤ ꯅꯨꯃꯤꯠ ꯃꯌꯨꯝꯗ ꯆꯠꯂꯦꯕꯀꯣ ꯃꯃꯥ ꯂꯩꯔꯝꯃꯦꯕ ꯃꯃꯥꯈꯣꯏ ꯃꯆꯦꯈꯣꯏ ꯂꯩꯔꯝꯃꯦ ꯊꯥꯡꯃꯩꯕꯟꯗ ꯑꯗꯨꯒ ꯃꯣꯏ ꯃꯌꯨꯝꯗ ꯆꯪꯈ꯭ꯔꯦ ꯑꯗꯨꯒ ꯆꯥꯛ ꯆꯥꯒꯦꯌꯦ ꯑꯩꯅ ꯆꯥꯔꯣꯏ ꯍꯥꯏꯌꯦ ꯑꯗꯨꯒꯤ ꯑꯩꯈꯣꯏꯅꯤ ꯍꯜꯂꯛꯄꯗ ꯂꯝꯕꯤꯗ ꯑꯣꯛ ꯃꯔꯤꯟ ꯌꯣꯜꯂꯝꯕ ꯑꯗꯨꯒꯤ ꯑꯗꯨ ꯆꯥꯒꯦ ꯍꯥꯏꯔꯦ ꯆꯥꯍꯟꯈ꯭ꯔꯦ
ꯅꯨꯡꯉꯥꯏ ꯍꯦ ꯅꯪꯗꯤ ꯢꯁ
ꯎꯝ
ꯑꯩꯈꯣꯏꯒꯤꯁꯨ ꯑꯗꯨꯃꯥꯏꯅ ꯇꯧꯕ ꯃꯤ ꯂꯩꯔꯗꯤ ꯌꯥꯔꯅꯤ
ꯅꯪꯁꯨ ꯅꯪꯅ ꯇꯧꯒꯗꯕꯅꯦ ꯑꯗꯨꯅꯤ ꯏꯁ ꯌꯥꯝ ꯅꯧꯅꯤꯡꯍꯦ
ꯑꯩꯣꯏꯗꯤ ꯀꯌꯥꯝ ꯀꯟꯅ ꯇꯥꯟꯗꯕꯅꯤꯅ ꯁꯥ
ꯋꯥꯠꯂꯤꯕꯩ ꯑꯦ ꯇꯥꯏꯃꯤꯡ ꯂꯈꯤꯅꯤ
ꯑꯣ ꯑꯩꯈꯣꯏꯗꯤ ꯊꯥꯗꯕꯅ ꯍꯥꯟꯈ꯭ꯔꯦꯅꯦ ꯃꯤꯅ
ꯀꯔꯤꯌꯦ
ꯊꯗꯧ ꯅ ꯍꯥꯥꯡꯒ꯭ꯔꯦꯕ
ꯀꯩꯅꯣ ꯊꯥꯗꯕꯅ ꯍꯥꯟꯈ꯭ꯔꯦꯗꯤ
ꯅꯪꯒꯨꯝꯅ ꯄꯩꯁꯥ ꯄꯤ ꯄꯦ ꯄꯦ ꯂꯥꯛꯕꯁꯤꯡꯕꯨ ꯑꯩꯁꯨ ꯊꯥꯗꯈ꯭ꯔꯦꯅꯦ
ꯑꯣꯏꯍꯧꯗ꯭ꯔꯕ
ꯑꯥ
ꯑꯣꯏꯍꯧꯗ꯭ꯔꯕ
ꯑꯣꯏꯗꯤ ꯑꯣꯏꯍꯧꯔꯦ ꯍꯥꯏꯇꯥꯔꯦ
ꯑꯣꯏꯍꯧꯔꯗꯤ ꯐꯔꯦ ꯀꯩꯅꯣ
ꯄꯃꯨꯔꯤꯅꯦ
ꯌꯥꯝ ꯂꯤꯌꯦꯅ
ꯐꯒꯤꯅꯦ ꯄꯥꯝꯃꯨꯗꯦ
ꯎꯝ ꯑꯩꯁꯨ ꯃꯊꯥ ꯁ꯭ꯏꯗ ꯉꯁꯥꯏ ꯑꯩ ꯆꯥꯈꯤꯕꯗꯣ ꯑꯗꯨꯃꯥꯏꯅ ꯍꯥꯏꯔꯝꯃꯗꯤ ꯑꯁ
ꯐꯒꯤꯅꯦ ꯐꯒꯤꯅꯦ ꯑꯗꯨ ꯑ ꯅꯣꯏ ꯂꯩꯁꯥꯕꯤꯗ ꯄꯤꯖꯕꯕꯨ ꯀꯩꯒꯤ ꯄꯥꯃꯨꯗꯣꯏꯔꯅꯦ
ꯌꯥꯝ ꯊꯥꯖꯔꯛꯇꯦꯗ
ꯑꯦꯁ
ꯑꯋꯣꯏꯁꯨ ꯑꯋꯣꯏꯕꯁꯨ ꯑꯋꯣꯏꯕꯁꯨ ꯌꯥꯎꯕꯅꯤꯀꯣ ꯑꯗꯨꯃꯥꯏ ꯍꯥꯏꯕꯗ
ꯈꯣꯏꯗꯤ ꯑꯗꯨꯒꯨꯝꯕꯗꯨ ꯑꯩꯗꯤ ꯐꯒꯤ ꯐꯔꯥꯡ ꯇꯧꯕꯅꯤꯅ ꯑꯩꯁꯨ ꯊꯥꯗꯕꯗꯤ ꯍꯥꯏꯔꯗꯤ ꯁꯤꯡ ꯑꯍꯨꯝ ꯃꯔꯤꯗꯤ ꯊꯥꯗꯔꯃꯅꯤ ꯅꯨꯃꯤꯠ ꯑꯅꯤꯗ ꯃꯉꯣꯟꯗ
ꯑꯃꯗ
ꯍꯣꯏ
ꯅꯨꯄꯤ ꯑꯃꯗ
ꯎꯝ
ꯑꯣ
ꯑꯗꯨꯐꯥꯎ ꯄꯥꯝꯃꯨꯑꯦ ꯍꯥꯏꯔꯗꯤ ꯂꯣꯏꯔꯦꯗꯅ
ꯑꯃꯗ ꯑꯣꯏꯔꯗꯤ ꯌꯥꯏꯅ ꯅꯪꯗꯤ ꯀꯔꯤꯒꯤ ꯑꯗꯨꯛ ꯌꯥꯝ ꯊꯥꯗꯔꯤꯕ ꯅꯪꯅ ꯅꯪꯅ ꯁꯤꯗ ꯀꯣꯜ ꯇꯧ ꯇꯧꯔ ꯄꯩꯁꯥ ꯇꯥꯜꯂꯒ ꯅꯪꯅ ꯀꯔꯤ
ꯅꯨꯡꯁꯤꯕꯒꯤ
ꯅꯨꯡꯁꯤꯕꯅ ꯉꯝꯗꯕ ꯂꯩꯇꯦꯕ ꯅꯠꯇ꯭ꯔꯥ
ꯃꯥꯅꯤꯅꯦ
ꯃꯤ ꯍꯥꯠꯄꯁꯨ ꯉꯝꯃꯤ ꯀꯔꯤ ꯖꯥꯠꯅꯣ
ꯑꯩ ꯑꯩꯗꯤ ꯔꯣꯡꯃꯩ
ꯃꯥꯁꯨ
ꯃꯥꯅ ꯃꯤꯛꯁ ꯑꯣꯏꯕ ꯂꯦꯡꯃꯩꯒ ꯔꯣꯡꯃꯩ
ꯑ ꯃꯁꯛ ꯐꯖꯔꯝꯒꯅꯤ
ꯃꯁꯛ ꯌꯦꯡꯒꯦꯔꯣ
ꯊꯥꯔꯛꯑꯣꯅꯥ ꯐ꯭ꯔꯦꯟ ꯑꯃ ꯑꯣꯏꯅ ꯑꯩꯁꯨ ꯀꯃꯦꯟ ꯄꯤꯔꯛꯀꯦꯅ ꯅꯠꯇ꯭ꯔꯥ ꯑꯈꯣꯏ ꯅꯨꯄꯤ ꯑꯩꯈꯣꯏ ꯃ ꯅꯨꯄꯤ ꯃꯁꯦꯟꯗꯤ ꯃꯁꯛ ꯌꯦꯡꯕꯗ ꯑꯗꯨꯝ ꯈꯪꯕꯅꯦ ꯑꯁꯤ ꯅꯨꯄꯤꯁꯦ ꯁꯨꯃꯥꯏꯅ ꯇꯧꯔꯝꯅꯤ ꯁꯨꯃꯥꯏꯅ ꯇꯧꯔꯝꯅꯤꯅ
ꯑ
ꯑꯩꯁꯦ ꯍꯥꯏꯔꯛꯀꯦ ꯀꯃꯦꯟ ꯄꯤꯔꯛꯀꯦ ꯐꯩꯌꯦꯁꯟ ꯈ꯭ꯔ ꯇꯛꯄꯤꯅꯒꯗꯝꯅꯦ
ꯎꯝ ꯎꯝ ꯊꯥꯈ꯭ꯔꯕꯅ ꯌꯦꯡꯉꯅꯦ
ꯑ ꯌꯦꯡꯈꯤꯒꯦꯀꯣ ꯑꯩ ꯌꯦꯡꯉꯒ ꯍꯥꯏꯔꯛꯀꯦ
ꯃꯥꯗꯤ ꯆꯍꯤ ꯀꯌꯥ ꯁꯨꯔꯥ
ꯍꯟꯗꯛꯅ ꯅꯥꯏꯟꯇꯤꯟ ꯊꯣꯛꯄ
ꯑꯣ ꯌꯥꯝ ꯁꯤꯝꯄꯜ ꯑꯣꯏꯌꯦꯅ
ꯎꯝ ꯁꯤꯄꯜ ꯌꯥꯝ ꯑꯣꯏ
ꯁꯤꯄꯜ ꯑꯣꯏꯌꯦ
ꯎꯝ
ꯁꯤꯝꯄꯜ ꯑꯣꯏꯃꯟꯗꯅꯅꯦ ꯉꯥꯎꯔꯤꯁꯦ
ꯁꯦꯁ ꯋꯥꯔꯤꯗꯣ ꯐꯥ-ꯐꯥꯕ ꯃꯤ ꯑꯣꯏꯒꯅꯤ ꯑꯩꯁꯦ ꯈꯪꯕ꯭ꯔꯥ ꯊꯥꯗꯣꯛꯈ꯭ꯔꯅꯨ ꯀꯣꯜꯂꯒ ꯊꯝꯃꯣ
ꯀꯣꯜꯂꯒ ꯇꯝꯃꯤꯅꯤꯅꯦ ꯃꯥ ꯅꯥꯟꯊꯣꯛꯑꯗꯤ ꯑꯩꯗꯤ ꯂꯣꯏꯔꯦꯗꯅ ꯁꯤꯁ
ꯊꯣꯛꯍꯟꯒꯅꯨꯅ ꯑꯗꯨꯗꯤ ꯅꯪꯒꯤ ꯈꯨꯨꯠꯇ ꯂꯩꯌꯦꯅꯥ
ꯑ
ꯐꯖꯩ ꯐꯖꯩꯌꯦ ꯐꯖꯩꯌꯦ ꯅꯪ ꯅꯨꯄꯤ ꯌꯥꯝ ꯈꯟꯕ ꯍꯥꯩꯌꯦꯅꯥ
ꯑꯩꯔꯣ
ꯑꯥ
ꯑꯩ ꯁꯤꯒ ꯍꯥꯏꯔꯗꯤ ꯁꯦꯀꯦꯟ ꯇꯥꯏꯝ ꯑꯣꯏꯔꯦ ꯑꯅꯤꯁꯨꯕ
ꯀꯩꯅꯣ ꯇꯧꯕ꯭ꯔꯕ ꯑꯁꯤ ꯅꯨꯄꯤꯁꯦ ꯃꯥꯁꯦ ꯀꯩꯅꯣ ꯇꯧꯕ꯭ꯔꯕ ꯆꯍꯤ ꯀꯌꯥ ꯑꯣꯏꯈ꯭ꯔꯕ꯭ꯔꯕ ꯅꯕꯥꯅꯤ ꯅꯨꯡꯁꯤꯅꯔꯤꯗꯣ
ꯍꯧꯖꯤꯛꯄꯨꯗꯤ ꯁꯚꯦꯟ ꯃꯟꯁ ꯈꯛꯇ ꯉꯥꯏꯔꯤꯌꯦ
ꯅꯪꯒꯤ ꯑꯣ ꯁꯚꯦꯟ ꯃꯟꯁ ꯖꯔꯅꯤ ꯆꯠꯄꯗ ꯅꯨꯡꯉꯥꯏꯕ꯭ꯔꯥ ꯆꯠꯃꯤꯟꯅꯕꯗ ꯈꯔ ꯀꯣꯆꯤ ꯀꯣꯏꯔꯥꯡ ꯈꯣꯠꯄ ꯈꯣꯠꯄ ꯂꯩꯇꯕ꯭ꯔꯥꯕ
ꯀꯣꯆꯤ ꯀꯣꯔꯥꯡ ꯈꯣꯠꯄ ꯍꯥꯏꯕꯁꯦ
ꯎ
ꯂꯩꯗꯅ ꯃꯇꯝ ꯈꯨꯗꯤꯡꯃꯛꯇ ꯃꯉꯣꯟꯗ ꯑꯣꯏꯅ ꯃꯇꯝ ꯄꯤꯕꯗꯣ
ꯐꯣꯀꯁ
ꯑꯗꯨꯃꯥꯏꯅ ꯌꯥꯝ ꯑꯣꯏꯕ ꯑꯩꯅꯗꯤ ꯑꯗꯨꯗꯨꯏ ꯉꯝꯗꯕ ꯍꯥꯏꯕꯁꯨ ꯂꯩꯗꯅ
ꯑꯣ ꯑꯗꯨꯗꯤꯀꯣ ꯀꯔꯤꯁꯨ ꯀꯔꯤꯁꯨ ꯈꯟꯒꯅꯨ ꯑꯉꯥꯡ ꯑꯣꯏꯔꯤꯕꯒꯤꯅꯦ ꯅꯪ ꯋꯥꯔꯁꯨ ꯋꯥꯅ ꯈꯥꯡꯉꯣ ꯑꯁꯤꯒꯤ ꯃꯇꯥꯡꯁꯦ ꯅꯪ ꯍꯦꯜꯂꯕ ꯀꯣ ꯅꯕꯥꯟꯅꯤ ꯊꯨꯡꯅꯈ꯭ꯔꯅꯤ
ꯑꯁ ꯐꯖꯩ ꯐꯖꯩ ꯅꯪꯒꯤ ꯋꯥꯉꯥꯡꯁꯦ ꯑꯩ ꯇꯥꯕꯗ ꯍꯣꯔꯦꯟ ꯅꯨꯡꯗꯥꯡꯁꯦ ꯁꯤ ꯃꯉꯣꯟꯗ ꯂꯣꯏ ꯂꯤꯗꯣꯏꯅꯦ
ꯑꯁꯦꯡꯕꯅꯤ ꯑꯁꯤꯒꯤ ꯖꯔꯅꯤꯗꯣ ꯍꯧꯖꯤꯛꯇꯤ ꯑꯩꯈꯣꯏꯒꯤ ꯁ꯭ꯇꯦꯁꯇꯗꯤ ꯑꯁꯤꯒꯨꯝꯕꯗꯤ ꯄꯥꯛꯅ ꯂꯩꯗꯦ ꯀꯦꯌ꯭ꯔ ꯂꯧꯃꯟꯗꯅ ꯑꯩꯈꯣꯏꯅ ꯑꯗꯨꯝ ꯁꯥꯎꯋꯦꯕꯀꯣ ꯅꯪ ꯀꯔꯤꯅꯣ ꯈꯨꯠ ꯅꯪ ꯇꯧꯔꯤꯔꯣ ꯈꯣꯠꯂꯔꯣ ꯁꯥꯎꯔꯤꯕ ꯑꯗꯨꯕꯨ ꯑꯗꯨꯒꯤ ꯏꯁꯇꯦꯖꯇ ꯑꯩꯈꯣꯏꯁꯨ ꯂꯥꯜꯂꯛꯇꯕꯅꯤꯅꯀꯣ ꯁꯤꯒꯨꯝꯕ ꯁꯇꯦꯖꯇꯤ ꯃꯥꯒꯤ ꯌꯥꯝ ꯄꯥꯈꯠꯆꯕꯗꯣ ꯑꯍꯥꯟꯕ ꯍꯧꯔꯛꯄꯅꯤꯅ ꯆꯠꯈꯤꯒꯗ꯭ꯔꯥꯒꯣꯅ
ꯑꯥ
ꯑꯗꯨꯃꯥꯏꯅ ꯋꯥꯈꯜ ꯌꯥꯝ ꯄꯤꯛꯄ ꯄꯤꯛꯄ ꯃꯇꯝꯅꯤꯕ ꯑꯗꯨ ꯍꯦꯟꯈ꯭ꯔꯗꯤ ꯈꯔ ꯁꯥꯐꯥ ꯔꯅꯤ ꯂꯣꯏꯅꯕ ꯀꯥꯟꯗ ꯅꯨꯡꯉꯥꯏꯔꯅꯤ
ꯎꯝ ꯅꯪꯁꯨ ꯑꯦꯛꯁꯄꯤꯔꯤꯟꯁꯁꯦ ꯂꯩꯗꯤ ꯂꯩꯔ ꯃꯥꯜꯂꯦꯍꯦ
ꯂꯩꯇ꯭ꯔꯗꯤ ꯅꯪ ꯑꯩꯁꯨ ꯂꯩꯁꯥꯕꯤꯅꯦ
ꯃꯔꯤ ꯃꯉꯥꯃꯨꯛ ꯃꯔꯤ ꯃꯉꯥ ꯁꯨꯔꯝꯃꯅꯤ ꯅꯪꯒꯤꯖꯦ ꯑꯦꯛꯁꯄꯤꯔꯤꯌꯦꯟꯁꯁꯦ
ꯌꯥꯝꯈ꯭ꯔꯦ ꯌꯥꯝꯈ꯭ꯔꯦ
ꯉ ꯍꯍꯤꯒꯂ
ꯍꯦꯜꯂꯦ
ꯑꯣ
ꯌꯥꯝꯅ ꯐꯨꯜꯗ ꯅꯨꯡꯁꯤꯅꯕꯗꯣ
ꯎꯝ ꯑꯩꯗꯤ
ꯅꯪꯗꯤ ꯁꯛ ꯎꯕꯗ ꯑꯩꯈꯣꯏꯒꯤ ꯕꯦꯠꯁ ꯑꯣꯏꯒꯗ꯭ꯔꯅ ꯈꯜꯂꯝꯃꯤꯅꯤꯅꯦ ꯑꯁ ꯂꯣꯏꯔꯦ꯫
ꯁꯛꯅ ꯃꯤꯒꯤ ꯂꯦꯄꯥ ꯌꯥꯗꯦ꯫
ꯑꯥ
ꯁꯛꯅ ꯃꯤꯒꯤ ꯂꯦꯞꯄ ꯌꯥꯗꯦꯕ꯫
ꯍꯣꯏ ꯃꯥꯅꯤꯅꯦ ꯏꯊꯥ ꯊꯥꯖꯗꯅ ꯋꯥ꯫ ꯊꯥꯖꯗꯕ ꯀꯣꯝꯗ ꯉꯥ ꯆꯣꯡꯊꯈ꯭ꯔꯦ ꯍꯥꯏꯕꯒ ꯆꯞ ꯃꯥꯟꯅꯔꯦꯅꯦ꯫
ꯑꯥ
ꯑꯗꯨꯕꯨ ꯀ꯭ꯔꯤꯗꯤ ꯎꯄꯥꯢ ꯂꯩ ꯑꯗꯨꯝ ꯆꯦꯆꯦ ꯀꯧꯕ ꯇꯥꯔꯅꯦ ꯑꯩꯁꯦ ꯅꯪꯕꯨ꯫